ꯍꯜꯂꯣ
ꯍꯜꯂꯣ
ꯇꯨꯝꯗ꯭ꯔꯤꯕ ꯅꯪ ꯍꯧꯖꯤꯛ ꯐꯥꯎ
ꯇꯨꯝꯗ꯭ꯔꯤꯌꯦ ꯉꯜꯂꯌꯦ ꯄꯨꯡ ꯅꯤꯄꯥꯜ ꯃꯈꯥꯏꯅꯦ
ꯅꯪ ꯅꯪꯁꯨ ꯇꯨꯝꯗ꯭ꯔꯒ ꯑꯩꯁꯨ ꯌꯥꯝ ꯆꯤꯜꯂꯦꯅꯦ
ꯔꯤꯅꯤꯍꯦ
ꯑꯩꯁꯨ ꯌꯥꯝ ꯆꯤꯜꯂꯦꯅꯦ
ꯑꯩꯗꯤ ꯍꯧꯖꯤꯛꯇ ꯃꯄꯥꯟ ꯊꯣꯛꯑꯒ ꯑꯃꯨꯛ ꯆꯪꯂꯛꯑꯦ
ꯃꯄꯥꯟ ꯊꯣꯛꯄ
ꯑꯥ ꯐꯨꯔꯤꯠ ꯀꯞ ꯈꯣꯡꯒ꯭ꯔꯥꯎ ꯐꯨꯔꯤꯠꯀꯥ ꯈꯣꯡꯒ꯭ꯔꯥꯎ ꯁꯨꯠ ꯂꯩ ꯂꯩꯔꯒ ꯂꯥꯛꯑꯝꯃꯦ ꯑꯕꯦ ꯍꯧꯖꯤꯛ
ꯐꯔꯦ ꯐꯔꯦ ꯂꯩꯊꯥꯔꯣ ꯂꯩꯊꯔꯣ
ꯑꯃꯨꯛ ꯆꯠꯀꯅꯤ ꯉꯥꯏꯍꯥꯛ ꯂꯩ ꯉꯥꯏꯍꯥꯛ ꯂꯩꯔꯒ ꯆꯠꯀꯅꯤ
ꯀꯗꯧꯕ
ꯗꯨꯝ ꯀꯣꯏꯕ
ꯋꯥ ꯀꯣꯏꯆꯠ ꯆꯠꯂꯦ
ꯆꯥꯛ ꯆꯥꯛ ꯆꯥꯅꯤꯡꯉꯥꯏꯁꯨ ꯆꯠꯀꯅꯤ ꯃꯄꯥꯟꯗ ꯃꯄꯥꯟꯗ ꯆꯥꯛ ꯆꯥꯒꯅꯤ
ꯀꯩꯕꯥ
ꯃꯄꯥꯟꯗ ꯆꯥꯛ ꯆꯥꯕ ꯆꯀꯅꯤꯌꯦ
ꯑꯣ
ꯅꯝꯐꯨꯗ ꯃꯄꯥꯟ ꯊꯣꯛꯑꯅꯤ ꯊꯣꯛꯑꯁꯦ ꯌꯥꯗꯕꯔꯣ
ꯑꯣ
ꯇꯨꯝꯅꯈ꯭ꯔꯕꯣ ꯅꯣꯏ
ꯇꯨꯝꯅꯈ꯭ꯔꯦ ꯍꯣꯏ ꯇꯨꯝꯅꯈꯔ꯭ꯦ ꯊꯦꯡ ꯊꯦꯡꯕ ꯃꯥꯜꯂꯦ ꯑꯩꯁꯨ ꯇꯨꯝꯅꯤꯡꯉꯦ
ꯄꯨꯡ ꯅꯤꯄꯥꯟ ꯇꯥꯈ꯭ꯔꯦ ꯅ ꯇꯨꯝꯕ ꯃꯇꯝꯁꯨ ꯌꯧꯗꯤ ꯌꯧꯈ꯭ꯔꯦꯍꯦ ꯑꯗꯨꯗ
ꯄꯨꯡ ꯄꯨꯡ ꯃꯥꯄꯟ ꯇꯥꯗꯧꯔꯦ
ꯀꯩ ꯀꯩ ꯉꯁꯥꯏ ꯇꯥꯔꯦ ꯍꯥꯏꯗ ꯍꯧꯖꯤꯛ ꯑꯃꯨꯛ ꯇꯥꯕ ꯊꯣꯛꯏꯔꯣ ꯍꯨꯖꯤꯛꯅ ꯀꯩ
ꯍꯧꯖꯤꯛ ꯍꯧꯖꯤꯛ ꯆꯥꯔꯣꯏꯗ ꯉꯥꯍꯥꯛ ꯂꯩꯔꯒ
ꯎꯝ
ꯎꯝ ꯀꯔꯤ ꯀꯅꯥ ꯀꯅꯥꯗ ꯋꯥꯔꯤ ꯁꯥꯒꯦ
ꯀꯅꯥ ꯀꯅꯥꯅꯣ ꯈꯪꯗꯦꯗ ꯄꯪꯁꯥꯗ ꯁꯥꯔꯦ ꯀꯅꯥ ꯀꯅꯥꯅꯣ ꯈꯪꯗ꯭ꯔꯦ ꯑꯩ ꯅꯉꯣꯟꯗ ꯊꯔꯛꯄꯗꯣ
ꯑꯥ
ꯑꯗꯨꯗꯒꯤ ꯑ ꯄ꯭ꯂꯥꯁ ꯑꯃꯨꯛ ꯑꯃꯔꯣ ꯑꯅꯤꯔꯣ ꯑꯃꯨꯛ ꯍꯥꯞꯆꯜꯂꯗꯤ
ꯎꯝ
ꯏꯁ ꯀꯔꯤꯅꯣ ꯍꯦꯛꯇ ꯄꯥꯕ ꯁꯣꯏꯔꯤꯁꯤꯕꯨ
ꯃꯨꯚꯤ ꯌꯦꯡꯗ꯭ꯔꯣ ꯅꯣꯏꯗꯤ
ꯃꯨꯕꯤ ꯌꯦꯡꯅꯤꯉꯥꯏ ꯑꯁ ꯌꯦꯡꯅꯤꯡꯗꯦꯗ ꯌꯦꯡꯕ ꯇꯟꯗꯅ ꯐ꯭ꯔꯤꯗ ꯂꯩꯕ ꯃꯇꯝꯗꯁꯨ ꯌꯦꯡꯅꯤꯡꯗꯦꯕ ꯐꯣꯟ ꯅꯠꯇꯕ ꯚꯤꯗꯤꯑꯣꯗ ꯀꯣ ꯁꯣꯔꯠ ꯚꯤꯗꯤꯑꯣꯒꯨꯝꯕꯗꯣ ꯑꯗꯨꯗ ꯑꯗꯨꯝ ꯌꯦꯡꯉꯒ ꯄꯨꯡ ꯀꯌꯥꯗꯥ ꯇꯨꯝꯗꯣꯏꯅꯣ
ꯇꯨꯝꯕꯁꯤꯗꯤ ꯌꯥꯔꯤꯅꯤꯗ ꯍꯣꯔꯦꯟ ꯄꯨꯡ ꯑꯍꯨꯝ ꯃꯔꯤ ꯑꯗꯨꯋꯥꯏꯗ ꯇꯨꯝ ꯇꯨꯝꯗꯧ ꯃꯥꯜꯂꯦ
ꯎꯝ ꯑꯗꯨꯒ ꯄꯨꯡ ꯀꯌꯥꯗ ꯍꯧꯒꯠꯄ ꯇꯔꯥꯗꯥ ꯇꯔꯥꯃꯥꯊꯣꯏ
ꯇꯔꯥ ꯃꯈꯥꯏꯗ ꯍꯧꯒꯠꯀꯅꯤ ꯑꯥ ꯍꯌꯦꯡꯗꯤ ꯂꯥꯞꯄꯅꯤꯅ ꯑꯁꯤꯗꯒꯤ
ꯎꯝ ꯎꯝ ꯇꯨꯝꯁꯤꯠ ꯐꯥꯕ꯭ꯔꯣ ꯀꯃꯥꯏꯅ ꯇꯧꯒꯦ ꯅꯪꯕꯨ ꯊꯦꯡꯃꯜꯂꯦꯗ ꯅꯪ ꯇꯨꯝꯕꯕꯨꯗꯤ ꯕꯥꯔꯣꯗ ꯍꯥꯜꯂꯗꯤ ꯑꯃ ꯑꯅꯤ ꯑꯍꯨꯝ ꯉꯥꯏꯍꯥꯛ ꯂꯩꯔꯗꯤ ꯎꯝ ꯇꯨꯝꯕ ꯌꯥꯔꯦ ꯀꯩꯅꯣ
ꯑꯗꯨꯝ ꯐꯣꯟ ꯌꯦꯡ ꯂꯩꯔꯦ ꯐꯣꯟꯗ ꯋꯥꯔꯤ ꯁꯥꯔ ꯂꯩꯔꯦ ꯄꯨꯡ ꯃꯔꯤ ꯃꯉꯥ ꯇꯔꯨꯛ ꯐꯥꯎꯕꯁꯤ ꯇꯨꯝꯕ ꯃꯇꯝ ꯂꯩ
ꯇꯔꯨꯛ ꯇꯔꯨꯛꯇ ꯇꯨꯝꯗꯣꯏꯕ
ꯎ ꯄꯨꯡ ꯃꯉꯥ ꯄꯨꯡ ꯑꯍꯨꯝ ꯃꯔꯤ ꯃꯉꯥ ꯑꯗꯨꯝ ꯇꯨꯝꯕ ꯃꯇꯝ ꯌꯥꯎꯋꯦ
ꯑꯣ ꯑꯗꯨꯗꯤ ꯇꯔꯨꯛ ꯇꯔꯦꯠ ꯅꯤꯄꯥꯜ ꯃꯥꯄꯜ ꯃꯥꯄꯜ ꯇꯔꯥ ꯄꯨꯡ ꯇꯔꯨꯛ ꯁꯨꯗꯦꯅꯦ ꯃꯔꯛ
ꯅꯤ ꯇꯔꯥꯗ ꯍꯧꯒꯠꯇꯤꯌꯦ ꯑꯩꯈꯣꯏ ꯑꯗꯨ ꯔꯨꯝꯗ ꯂꯩꯔꯗꯤ
ꯎꯝ ꯇꯔꯥꯃꯥꯊꯣꯏ
ꯇꯔꯥꯃꯥꯊꯣꯏ ꯍꯣꯏ ꯇꯔꯥꯃꯥꯊꯣꯏ
ꯑꯗꯣ ꯊꯦꯡꯅ ꯇꯨꯝꯕ ꯅꯨꯃꯤꯠꯇꯤ ꯇꯨꯝꯕ ꯇꯨꯝꯕꯗꯣ ꯇꯨꯝꯁꯤ ꯐꯥꯔꯝꯃꯣꯏꯅꯦ ꯄꯨꯡ ꯇꯔꯨꯛꯁꯨ ꯌꯥꯎꯔꯝꯃꯣꯏꯅꯦ
ꯍꯧꯒꯠꯄꯁꯦ ꯇꯥꯟꯈ꯭ꯔꯕꯖꯥꯠꯅꯦ
ꯎꯝ ꯉꯟꯅ ꯇꯨꯝꯃꯨ ꯑꯗꯨꯗꯤ ꯍꯂꯛꯑꯒ ꯑꯃꯨꯛ ꯂꯨꯗꯣꯏ ꯅꯠꯇ꯭ꯔꯣ ꯂꯨꯕ ꯈꯣꯠꯄ ꯐꯤ ꯁꯨꯨꯕ ꯀꯩꯀꯥꯗꯤ
ꯑ ꯃꯥꯅꯦ ꯍꯜꯂꯛꯑꯒ ꯏꯔꯨꯗꯣꯏꯅꯤ ꯐꯤ ꯁꯨꯗꯣꯏꯅꯤ ꯀꯩ ꯀꯩꯅꯣ ꯔꯨꯝ ꯁꯦꯡꯗꯣꯛꯑꯅꯤ ꯀꯩ ꯀꯅꯣ ꯇꯧꯔꯒ ꯂꯣꯏꯔ ꯀꯥꯟꯗ ꯃꯇꯝ ꯈꯔ ꯐꯣꯟ ꯌꯦꯡꯉꯅꯤ ꯑꯗꯨꯒ ꯐꯣꯟꯗ ꯋꯥꯔꯤ ꯁꯥꯔꯅꯤ ꯋꯥꯔꯤ ꯁꯥꯕ ꯂꯣꯏꯔꯒ ꯑꯃꯨꯛ ꯐꯣꯟ ꯌꯦꯡꯉꯅꯤ ꯂꯣꯏ ꯇꯧꯔ ꯂꯩꯔꯦ ꯑꯗꯨꯒꯤ ꯇꯨꯝꯕꯁꯦ ꯑꯗꯨꯝ ꯊꯦꯡꯉꯦꯕ
ꯑꯩꯁꯨ ꯉꯥꯏꯍꯥꯛ ꯂꯩ ꯇꯨꯝꯃꯅꯤꯗ ꯅꯪꯒ ꯋꯥꯔꯤ ꯁꯥ ꯂꯣꯏꯔꯗꯤ ꯇꯨꯝꯅꯕ ꯇꯧꯔꯅꯤ ꯍꯀꯥꯝꯒ ꯆꯜꯂꯦ ꯍꯌꯦꯡ ꯅꯪꯒꯤ ꯅꯪꯒꯤꯗ ꯆꯪꯉꯛꯄꯗꯣ
ꯍꯥꯥ
ꯅꯪꯒꯤꯗ ꯆꯪꯂꯛꯀꯗꯕꯗꯣ
ꯑꯥ
ꯑꯩꯒꯤ ꯑꯗꯨꯁꯨ ꯀꯣꯟꯅꯗꯦꯅꯦ ꯑꯩꯒꯤꯗꯤ
ꯑꯥ
ꯑꯃꯗꯣ ꯀꯝ ꯀꯥꯟ ꯊꯥꯕ ꯌꯥꯗꯣꯏꯅꯣ
ꯍꯌꯦꯡ ꯆꯪꯉꯛꯀꯗ꯭ꯔꯅꯦ
ꯎꯝ
ꯍꯌꯦꯡ ꯆꯪꯉꯛꯀꯗꯔꯣ
ꯑꯥꯎ ꯇꯥꯗꯕ꯭ꯔꯣ
ꯑꯣ ꯑꯩ ꯑꯩꯒꯤꯁꯨ ꯑꯃꯨꯛ ꯐꯥꯎ ꯍꯧꯖꯤꯛ ꯐꯥꯎ ꯆꯪꯗ꯭ꯔꯤ ꯆꯞ ꯃꯥꯟꯅꯗꯣꯏꯔꯣ
ꯃꯥꯟꯗꯣꯏꯅꯦ
ꯎꯝ ꯅꯍꯥꯟ ꯅꯪꯉꯣꯟꯗ ꯑꯩ ꯏꯁꯀ꯭ꯔꯤꯟ ꯁꯣꯠ ꯊꯥꯔꯛꯑꯦꯗꯅ
ꯎꯝ
ꯑꯗꯨꯗꯒꯤꯁꯨ ꯈꯔ ꯌꯥꯝ ꯌꯥꯝꯃꯝꯃꯦ ꯍꯧꯖꯤꯛ ꯌꯦꯡꯕꯗ
ꯎꯟ ꯎꯟ ꯎꯟ ꯐꯔꯦ ꯐꯔꯦ ꯌꯥꯝꯃꯗꯤ
ꯅꯣꯏꯗꯤ ꯀꯣꯜ ꯄꯪꯇꯧ ꯇꯧꯕꯅꯤꯅ ꯋꯥꯔꯤ ꯄꯪꯁꯥ ꯁꯥꯕꯅꯤꯅ ꯌꯥꯝ ꯐꯩꯅꯦ
ꯁꯪ ꯁꯪꯗꯨꯗ ꯇꯧꯔꯤꯅꯤ ꯑꯥ ꯀꯩꯅꯣꯗ ꯑꯩ ꯅꯍꯥꯟ ꯏꯇꯣꯝꯗ ꯂꯩꯕ ꯃꯐꯝꯗꯨꯗ ꯂꯩꯔꯗꯤ ꯃꯌꯥꯝ ꯇꯧꯕ ꯌꯥꯕ꯭ꯔꯣ ꯊꯦꯡꯅ ꯇꯨꯝꯕꯗꯣ ꯁꯤꯗ ꯑꯗꯨ ꯉꯟꯅ ꯍꯦꯛ ꯍꯧꯕꯒ ꯌꯨꯝ ꯂꯥꯛꯑꯦꯗꯅ ꯑꯩꯗꯤ
ꯎꯝ
ꯑꯗꯨ ꯄꯣꯡ ꯑꯅꯤ ꯐꯥꯎꯗ ꯑꯗꯨꯃꯥꯢꯗꯤ ꯁꯥꯕ ꯌꯥꯕꯅꯤ ꯁꯤꯗꯗꯤ ꯁꯪꯕꯒꯨꯝ ꯁꯪꯗꯕꯒꯨꯝ ꯊꯕꯛꯄꯨꯗꯤ ꯂꯩꯇꯦ ꯑꯗꯨ ꯑꯣꯏꯔꯁꯨ ꯇꯧꯔꯅ
ꯑꯩꯁꯨ ꯅꯨꯡꯊꯤꯟꯗ ꯌꯥꯝ ꯇꯨꯝꯃꯦ ꯑꯗꯨꯕꯨ ꯑꯥ ꯍꯣꯢ ꯑꯃꯨꯛ ꯇꯨꯝꯅꯤꯡꯉꯦ
ꯉꯥꯟ ꯉꯥꯟ ꯇꯨꯝꯊꯣꯛꯑꯣ ꯀꯩꯅꯣ ꯇꯣꯝꯅꯤ ꯉꯥꯑꯗꯤ ꯇꯨꯝꯅꯤ ꯇꯨꯝꯅꯤ ꯎꯝ
ꯍꯧꯖꯤꯛ ꯇꯨꯝꯃꯗꯤ ꯑꯃꯨꯛ ꯍꯧꯒꯠꯀꯅꯤ ꯐꯔꯛꯇ ꯑꯗꯨ ꯍꯧꯒꯠꯂꯒ ꯑꯗꯨꯝ ꯂꯩꯔꯅꯤ ꯑꯗꯨꯒ ꯑꯃꯨꯛ ꯇꯨꯝꯅ ꯐꯔꯛꯇ ꯑꯗꯨꯝ ꯇꯨꯝꯃꯅꯤ ꯑꯗꯨꯒꯤ ꯍꯥꯏꯗꯤ ꯄꯨꯡ ꯇꯔꯥ ꯃꯥꯄꯜ ꯐꯥꯎꯕꯗꯤ ꯊꯕꯛ ꯀꯩꯝꯇ ꯂꯩꯇꯦ ꯏꯔꯅ
ꯎꯝ
ꯑꯗꯨꯒꯤ ꯍꯧꯖꯤꯛ ꯇꯨꯝꯃꯒ ꯀꯩ ꯄꯨꯡ ꯀꯩꯅꯣ ꯄꯨꯡ ꯄꯨꯡ ꯃꯥꯄꯟ ꯇꯥꯗꯣꯔꯦ ꯍꯧꯖꯤꯛꯇꯨꯝꯃꯗꯤ ꯍꯣꯔꯦꯟ ꯄꯨꯡ ꯑꯅꯤ ꯑꯍꯨꯝꯗ ꯑꯃꯨꯛ ꯍꯧꯒꯠꯂꯅꯤ ꯑꯗꯨꯏ ꯑꯣꯏꯗꯤ ꯌꯥꯝ ꯐꯔꯛ ꯇꯥꯅꯦꯕ ꯑꯅꯤ ꯑꯍꯨꯝꯗ ꯍꯧꯒꯠꯂꯒ ꯐꯣꯟ ꯌꯦꯡꯉ ꯑꯗꯨꯝ ꯇꯧꯔꯗꯤ ꯇꯨꯝꯕ ꯃꯇꯥꯡ ꯑꯁꯤ ꯂꯩꯔꯔꯣꯏꯅꯤ
ꯈꯪꯗꯦ ꯀꯃꯥꯏꯅ ꯇꯧꯗꯣꯏꯅꯣ
ꯃꯇꯝ ꯆꯅꯥ ꯗꯕ ꯀꯣ
ꯎꯝ ꯎꯝ
ꯉꯥꯟ ꯅ ꯍꯧꯒꯜꯁꯨ ꯊꯕꯛ ꯃꯐꯝꯗ ꯋꯥꯕ
ꯎꯝ
ꯑꯗꯨ ꯑꯣꯏꯔꯁꯨ ꯄꯨꯡ ꯃꯉꯥꯗꯗꯤ ꯇꯨꯝꯕ ꯌꯥꯏꯗꯅ ꯃꯔꯤ ꯃꯈꯥꯏꯔꯣ ꯃꯉꯥ ꯇꯔꯣ ꯍꯥꯏꯗꯤ ꯇꯨꯝꯁꯤꯠ ꯐꯥꯕꯅ ꯍꯦꯟꯅ ꯅꯨꯡꯉꯥꯏꯗꯅ
ꯑꯥ
ꯍꯥꯏꯗꯤ ꯐꯤ ꯁꯨꯕꯒ ꯂꯨꯕꯒꯗꯤ ꯄꯨꯡ ꯄꯨꯡ ꯑꯃ ꯆꯪꯉꯣꯏꯗꯅ
ꯌꯨꯝ ꯔꯨꯝ ꯀꯩꯀꯥꯦꯡꯗ ꯁꯦꯡꯗꯣꯛꯄꯁꯨ ꯌꯥꯝ ꯁꯦꯡꯗꯣꯛꯑ ꯃꯣꯏꯅ
ꯑꯗꯣ ꯊꯝꯃꯒꯦꯀ‌ꯣ
ꯅꯪꯁꯨ ꯑꯗꯨꯃꯥꯏꯅ ꯌꯥꯝ ꯍꯥꯏꯔꯂꯦ
ꯊꯝꯃꯒ‌ꯦ ꯑꯥ ꯌꯥꯔꯦ ꯌꯥꯔꯦ ꯁꯔꯣ ꯁꯔꯣ ꯕꯦꯛꯒ꯭ꯔꯥꯎꯟꯗ ꯀꯔꯤꯅꯣ ꯇꯥꯔꯛꯄ ꯑꯗꯨꯒꯤ
ꯍꯣꯔꯦꯟ ꯀꯩꯅꯣꯝ ꯍꯥꯏꯕꯤꯒꯦ ꯑꯗꯨꯝ ꯍꯥꯏꯕꯤꯔꯨꯁꯨ ꯅꯪ ꯑꯗꯨꯝ ꯀꯥꯎꯋꯦ ꯑꯗꯨꯒꯤꯅꯤ ꯌꯥꯗꯔꯤꯗꯣ ꯅꯪꯒꯤ
ꯌꯥ ꯌꯥꯗ‌ꯦ ꯀꯩ ꯌꯥꯗ꯭ꯔꯤꯅꯣ ꯊꯝꯃꯒꯦ ꯚꯏ ꯍꯥꯏꯕꯁꯤꯕꯨ ꯀꯩ ꯀꯥꯏꯔꯒꯦꯅꯦ
ꯀꯩꯅ‌ꯣꯝ ꯍꯥꯏꯕꯤꯒꯦ ꯍꯥꯏꯕꯅꯤ
ꯍꯥꯏꯕꯤꯌꯨ ꯍꯥꯏꯕꯤꯌꯨ
ꯎꯝ ꯋꯥꯔꯦ
ꯎꯝ
ꯆꯤꯜ ꯂꯦꯛꯇꯕꯁꯤꯗ
ꯈꯤꯌꯥꯃꯨꯛ ꯇꯧꯔꯒꯅꯦꯒ ꯃꯥꯥꯏ ꯋꯥꯔꯤ ꯁꯥꯔꯦꯅ
ꯁꯟꯁꯤꯡꯒꯁꯨ ꯋꯥꯔꯤ ꯁꯥꯏ ꯅꯥꯄꯤ ꯆꯥꯏꯒ ꯍꯥꯏꯔꯛꯦ
ꯎꯝ
ꯅꯨꯄꯤ ꯆꯥꯔꯒ ꯄ‌ꯣꯊꯥꯔꯤꯅꯤ ꯀ ꯍꯥꯏꯔꯛꯑ‌ꯦ
ꯉꯥꯛꯏꯍꯦ ꯑꯩꯗꯤ ꯅꯪ ꯊꯥꯔꯛꯄꯅꯦ ꯏꯁꯇꯦꯇꯁꯇ ꯎꯕꯗꯣ
ꯑꯣ ꯅꯪꯉꯣꯟꯗ ꯍꯥꯟꯅ ꯊꯥꯔꯛꯏꯗꯨꯗꯤ
ꯎ ꯉꯥꯛꯏꯍꯦ ꯑꯗꯨꯃꯥꯏꯅ ꯀꯃꯥꯏꯅ ꯋꯥꯔꯤ ꯁꯥꯔꯤꯅꯣ ꯈꯪꯗꯤꯌ‌ꯦ
ꯈꯪꯗ꯭ꯔꯦ ꯑꯩꯁꯨ ꯏꯟꯖꯥꯡ ꯅꯥꯄꯤ ꯋꯥꯔꯤ ꯈꯛꯇ ꯁꯥꯔꯤꯅꯦ
ꯀꯩꯗꯧꯔꯤꯅꯣ
ꯃꯈꯣꯟ ꯇꯥꯕ꯭ꯔꯥ
ꯑꯥ ꯇꯥꯏ
ꯁꯔꯤ ꯚꯥꯏꯕ꯭ꯔ‌ꯦꯁꯟ ꯚꯥꯏꯕ꯭ꯔ‌ꯦꯁꯟꯅ‌ꯦ
ꯚꯥꯏꯕ꯭ꯔꯦꯁꯟ ꯑꯗꯨꯃꯥꯏꯅ ꯇꯧꯕ꯭ꯔꯅꯦ
ꯇꯧꯕꯅꯦ ꯑꯩꯒꯤꯗꯤ ꯇꯣꯉꯥꯟꯕꯅꯦ
ꯑꯁꯦꯡꯕ ꯍꯥꯏꯔꯒ ꯐꯒꯤ ꯃꯥꯟꯕ꯭ꯔꯣ
ꯑꯗꯨ ꯑꯗꯨꯅꯦ ꯚꯏꯕ꯭ꯔꯦꯁꯟꯅꯦ ꯊꯦꯛ ꯊꯦꯛ ꯊꯦꯛ ꯊꯦꯛ ꯊꯦꯛꯇꯣ
ꯀꯩꯅꯣ ꯅꯪꯉꯣꯟꯗ ꯚꯥꯏꯕ꯭ꯔꯦꯁꯟ ꯂꯥꯛꯄꯗꯣ ꯑꯩ ꯑꯩꯉꯣꯟꯗ ꯇꯥꯔꯤꯁꯤꯅ ꯀꯔꯤꯒꯤ
ꯑꯩ ꯈꯪꯗꯕ ꯅꯉꯣꯟꯗ ꯇꯥꯕꯗꯣ
ꯍꯥ ꯚꯥꯏꯕ꯭ꯔꯦꯁꯟꯒꯤ ꯃꯈꯣꯟ ꯃꯜꯅꯤꯅ ꯑꯃꯨꯛ ꯀꯩꯅꯣꯝꯃ ꯇꯥꯔꯦ ꯁꯦꯠ ꯁꯦꯠ ꯇꯥꯏꯌꯦꯕ
ꯍꯥꯏꯗꯣꯛꯑꯣꯏ
ꯌꯥꯝ ꯇꯟꯗꯅ ꯉꯥꯡꯉꯦ ꯅꯪꯁꯨ ꯑꯩꯁꯨ ꯌꯥꯝ ꯇꯜꯂꯦ
ꯆꯞ ꯃꯥꯅꯔꯦ
ꯎꯝ ꯕꯤꯠ ꯌꯥꯝ ꯌꯥꯎꯗꯦ ꯅꯣꯛ ꯐꯥꯎ ꯅꯣꯛꯅꯤꯡꯗ꯭ꯔꯦ
ꯑꯥ ꯅꯝꯐꯨꯗ ꯇꯧꯔꯤꯅꯤꯅꯦ ꯇꯧꯔꯤꯁꯦ
ꯅꯣꯛꯅꯤꯡꯗ꯭ꯔꯦ
ꯅꯝꯐꯨꯗ ꯇꯧꯅꯔꯦ ꯀꯔꯤ ꯇꯧꯔꯁꯨ
ꯄꯨꯡ ꯅꯤꯄꯥꯥꯟ ꯅꯤꯄꯜ ꯇꯥꯒꯔꯦ
ꯄꯥꯝꯁꯨ ꯄꯥꯝꯁꯨ ꯄꯥꯝꯕ ꯇꯟꯁꯨ ꯇꯟꯕ
ꯄꯨꯡꯈꯩꯁꯤ ꯄꯨꯡ ꯄꯨꯡ ꯃꯥꯄꯜ ꯃꯈꯥꯏꯗ ꯇꯨꯝꯃꯗꯤ ꯌꯥꯔꯦ
ꯎꯝ